ꯁ꯭ꯀꯨꯜꯒꯤ ꯑꯦꯛꯁꯀꯥꯔꯁꯟ ꯑꯃ ꯆꯠꯂꯨꯏ ꯍꯥꯏꯕꯗꯣ ꯑꯗꯨ ꯀꯃꯥꯏ ꯀꯃꯥꯏꯅ ꯇꯧꯔꯛꯀꯦ ꯑꯗꯨ ꯈꯔ ꯍꯥꯏꯔꯛꯑꯣꯅꯦ
ꯑꯁ ꯑꯦꯁ ꯀꯥꯔꯖꯟ ꯆꯠꯄꯁꯦ ꯎꯝ ꯅꯨꯡꯉꯥꯏꯌꯦ ꯑꯗꯨꯝ ꯍꯥꯏꯗꯤ ꯑꯩꯈꯣꯏꯁꯦ ꯂꯝꯁꯦ ꯃꯉꯥ ꯆꯠꯁꯤꯅ ꯇꯧꯔꯝꯕꯅꯦꯕ ꯑꯗꯣ ꯀꯩꯍꯥꯢꯇꯥꯔꯦ ꯅꯨꯃꯤꯠ ꯇꯥꯗꯅ ꯃꯔꯤ ꯈꯛ ꯆꯠꯂꯛꯑꯦ
ꯎꯝ
ꯃꯔꯤꯈꯛ ꯆꯠꯄꯁꯦ
ꯑꯍꯥꯟꯕꯗ ꯑꯩꯈꯣꯏꯁꯦ ꯑꯉꯥꯡꯒꯤꯁꯨ ꯅꯣꯂꯦꯖ ꯑꯣꯏꯅꯕꯅꯦꯅ ꯑꯩꯈꯣꯏꯁꯦ ꯏꯁ꯭ꯇꯦꯠ ꯃ꯭ꯌꯨꯖꯌꯝꯗ ꯍꯥꯟꯅ ꯆꯪꯉꯦ ꯃ꯭ꯌꯨꯖꯌꯝꯗ ꯆꯪꯕ ꯀꯥꯟꯁꯤꯗ ꯃꯣꯏꯁꯨ ꯄꯨꯡ ꯇꯔꯥꯗꯩ ꯊꯣꯡ ꯍꯥꯡꯉꯦꯅ ꯑꯩꯈꯣꯏꯅ ꯌꯧꯕꯅ ꯄꯨꯡ ꯃꯥꯄꯟ ꯃꯈꯥꯏꯗ ꯌꯧꯕ
ꯑꯥ
ꯑꯗꯨ ꯃꯣꯏꯖꯦ ꯄꯨꯡ ꯇꯔꯥꯗꯒꯤ ꯊꯣꯡ ꯍꯥꯡꯉꯦꯅ ꯑꯩꯈꯣꯏꯁꯦ ꯑ ꯅꯥꯏꯟ ꯇ꯭ꯋꯦꯟꯇꯤ ꯑꯗꯥꯏꯗꯕꯨꯗꯤ ꯌꯧꯔꯦ ꯑꯗꯣ ꯑꯩꯈꯣꯏꯁꯦ ꯑ ꯂꯟꯁꯨ ꯑꯩꯈꯣꯏꯅ ꯑꯗꯨꯝ ꯁꯤꯜꯂꯦꯕ ꯁ꯭ꯀꯨꯜꯅ ꯑꯗꯨꯗꯨꯅ ꯕꯤ ꯇꯤ ꯄꯥꯔꯛꯇ ꯂꯟꯁ ꯍꯥꯟꯅ ꯆꯥꯊꯣꯛꯑꯁꯤꯅ ꯑꯩꯈꯣꯏꯁꯦ ꯕꯤꯇꯤ ꯄꯥꯛꯇꯨꯗ ꯂꯟꯁ ꯍꯥꯟꯅ ꯆꯥꯊꯣꯛꯑꯦ
ꯑꯣ ꯑꯣ
ꯑꯗꯨ ꯆꯥꯊꯣꯛꯂꯣꯏꯔꯒ ꯄꯨꯡ ꯇꯔꯥ ꯑꯗꯨꯝ ꯇꯥꯖꯔꯛꯏ ꯃꯁꯥꯅ ꯑꯗꯒꯤꯗꯤ ꯑꯉꯥꯡꯖꯤꯡꯗꯣ ꯄꯨꯁꯜꯂꯦ ꯄꯨꯁꯜꯂꯛꯀꯥꯟꯁꯤꯗ ꯑꯃꯨꯛ ꯃꯣꯏꯗ ꯇꯥꯛꯄ ꯌꯥꯕ ꯊꯥꯏꯅꯒꯤ ꯂꯩꯔꯤꯕ ꯄꯣꯠꯂꯝ ꯆꯩꯔꯝꯁꯤꯡꯗꯣ ꯑꯉꯥꯡꯒꯩꯗꯣ ꯂꯣꯏꯅ ꯈꯪꯍꯜꯂꯦ ꯑꯗꯨ ꯈꯪꯍꯜꯂ ꯀꯥꯟꯗꯨꯗ ꯑꯩꯈꯣꯏꯁꯨ ꯑꯃꯧꯛ ꯕꯤꯗꯤ ꯄꯥꯛꯇꯒꯤ ꯏꯁꯇꯦꯠ ꯃ꯭ꯌꯨꯖꯌꯝ ꯆꯪꯉꯦ ꯏꯁꯇꯦꯠ ꯃ꯭ꯌꯨ꯭ꯌꯝꯗꯒꯤ ꯊꯣꯛꯂꯛꯑꯒ ꯑꯩꯈꯣꯏꯁꯦ ꯑꯉꯥꯡꯁꯤꯡ ꯍꯦꯛ ꯍꯔꯥꯎꯖꯅꯕ ꯅꯨꯡꯁꯥꯒ ꯁꯥꯒꯠꯔꯛꯄꯗꯨꯗ ꯇꯟꯗꯗꯅꯗ ꯍꯔꯥꯎꯖꯅꯕꯅꯤꯅ ꯖꯨꯗ ꯍꯥꯟꯅ ꯆꯪꯉꯁꯤꯅꯦ ꯖꯨꯝ ꯗ ꯑꯃꯨꯛ ꯄꯨꯁꯜꯂꯦ
ꯑꯣ ꯑꯣ
ꯑꯗꯒꯤꯗꯤ ꯃꯣꯏ ꯖꯨꯗ ꯗ ꯂꯩꯕ ꯁꯥ ꯃꯈꯥꯜ ꯈꯩꯗꯣ ꯂꯣꯏꯅꯥ ꯌꯦꯡꯍꯜꯂꯦ
ꯑꯗꯨ ꯅꯣꯏ ꯀꯩꯅꯣ ꯀꯃꯥꯏꯅ ꯇꯧ ꯀꯩꯅꯣ ꯇꯧꯕ ꯀꯔꯤ ꯅꯣꯏꯒꯤ ꯍꯥꯏꯗꯤ ꯆꯥꯛ ꯏꯁꯤꯡ ꯆꯥꯕ ꯊꯛꯄ ꯀꯔꯤ ꯀꯔꯥ ꯑꯗꯨꯗꯤ ꯁ꯭ꯀꯨꯜꯅ ꯂꯣꯏꯅ ꯇꯧꯕꯔ ꯅꯠꯇ꯭ꯔꯒ ꯃꯌꯨꯝ ꯃꯌꯨꯝꯗꯒꯤ ꯄꯨꯅꯔꯛꯄ꯭ꯔꯥ ꯀꯃꯥꯏ ꯀꯃꯥꯏꯅ ꯇꯧꯏꯤ ꯑꯗꯨꯗꯤ
ꯑꯩꯈꯣꯏ ꯑ ꯁ꯭ꯀꯨꯜꯗꯒꯤ ꯂꯣꯏꯅ ꯄꯤꯌꯦ ꯍꯥꯏꯗꯤ ꯑꯉꯥꯡꯁꯤꯡ ꯉꯥꯛ ꯅꯤꯅ ꯄꯨꯔꯛ ꯈꯣꯠꯂꯛꯄ ꯍꯥꯏꯁꯦ ꯍꯩꯗꯣꯛ ꯈꯣꯠꯇꯣꯛꯄ ꯍꯥꯏꯕ ꯑꯃ ꯂꯩꯗꯣ ꯑꯗꯨꯗꯨꯅ ꯑꯩꯈꯣꯏ ꯁ꯭ꯀꯨꯜꯅ ꯑꯗꯨꯝ ꯇꯧꯔꯁꯤꯅ ꯑ ꯕꯤꯔꯌꯥꯅꯤ ꯀꯩꯀꯥ ꯄꯤꯌꯦ
ꯑꯣ ꯁ꯭ꯀꯨꯜꯗꯒꯤ ꯑꯗꯨꯝ ꯁꯦꯝꯃꯦꯕꯀꯣ ꯁ꯭ꯀꯨꯜꯗꯒꯤ ꯁꯦꯝꯃꯒ ꯑꯗꯨꯝ ꯄꯤꯔꯦꯕꯀꯣ
ꯍꯣꯏ ꯁ꯭ꯀꯨꯜ ꯍꯥꯏꯖꯦ ꯑꯩꯈꯣꯏꯅ ꯑ ꯗꯥꯏꯔꯦꯛ ꯁꯦꯝꯗꯤ ꯁꯦꯝꯗ꯭ꯔꯦ ꯍꯥꯏꯗꯤ ꯑ ꯑꯩꯈꯣꯏꯅ ꯍꯣꯏ ꯍꯣꯇꯦꯜꯗꯒꯤ ꯑꯣꯗꯔ ꯇꯧꯔꯒ ꯑ ꯂꯧꯔꯒ ꯑꯗꯨꯃꯥꯏꯅ ꯃꯤ ꯃꯁꯤꯡꯗꯣ ꯇꯧꯔꯒ
ꯑꯥ
ꯌꯦꯜꯂꯦ ꯃꯣꯏꯗ ꯏꯁꯤꯡ ꯕꯣꯇꯜ ꯑꯃꯃꯝꯒ
ꯑꯥ
ꯑꯗꯣ ꯃꯣꯏꯖꯨ ꯑꯗꯨꯝ ꯕꯤꯔꯌꯥꯅꯤꯗꯣ ꯍꯥꯎꯅ ꯐꯖꯅ ꯑ ꯆꯥꯔꯦ ꯃꯣꯏꯖꯨ ꯍꯔꯥꯎꯅ
ꯑꯥ ꯑꯗꯨꯏ ꯑꯉꯥꯡ ꯀꯌꯥꯃꯨꯛ ꯑꯣꯏꯒꯦ
ꯑꯩꯈꯣꯏ ꯑꯉꯥꯡꯁꯦ ꯁꯤꯛꯁꯇꯤꯃꯨꯛ ꯆꯠꯂꯦ ꯑꯣꯖꯥꯒ ꯊꯥꯔꯒ ꯑꯗꯨꯝ ꯑ ꯚꯦꯟꯇꯤ ꯐꯥꯏꯠ ꯑꯗꯥꯏ ꯃꯨꯛ ꯆꯠꯂꯦ
ꯑꯣ ꯑꯗꯨꯗꯤ ꯌꯥꯝ ꯌꯥꯝꯃꯤꯖꯥꯠꯅꯤꯅꯦꯀꯣ ꯑꯗꯨꯝ
ꯍꯣꯏ ꯌꯥꯝ ꯌꯥꯝꯃꯦ ꯕꯁ ꯑꯅꯤ ꯇꯧꯔ ꯆꯠꯂꯦ ꯑꯩꯈꯣꯏꯒꯤ
ꯑꯗꯨ ꯑꯉꯥꯡꯁꯦ ꯀ꯭ꯂꯥꯁ ꯀꯌꯥ ꯀꯌꯥ ꯀꯌꯥꯗꯩꯅ ꯀꯌꯥꯕꯨꯛ ꯀ ꯑꯣꯏꯒꯦ ꯆꯠꯂꯤꯖꯤꯡꯖꯤꯕꯣ
ꯀ꯭ꯂꯥꯁꯁꯦ ꯌꯥꯎꯕꯒꯤꯕꯨꯗꯤ ꯅꯁꯔꯤꯗꯒꯤꯅ ꯑꯩꯈꯣꯏ ꯁ꯭ꯀꯨꯜꯁꯦ ꯅꯁꯔꯤꯗꯅ ꯀ꯭ꯂꯥꯁ ꯐꯥꯏꯚ ꯐꯧ ꯂꯩꯕꯅꯦꯕ
ꯑꯣ ꯑꯣ
ꯑꯗꯣ ꯐꯥꯏꯞ ꯄꯧ ꯂꯩꯕꯖꯤꯗ ꯈꯔ ꯆꯠꯅꯤꯡꯕꯒꯩꯅ ꯆꯠꯍꯜꯂꯦ ꯄꯤꯛꯑꯁꯨ ꯑꯉꯥꯡꯗꯣ ꯆꯠꯅꯤꯡꯗꯕꯒꯤꯗꯤ ꯑꯗꯨꯝ ꯑ ꯌꯥꯎꯅꯤꯡꯗꯕꯗꯨꯅꯗꯤ ꯌꯥꯎꯖꯗ꯭ꯔꯦꯗꯅ ꯑꯗꯨꯗꯨꯅ ꯑꯗꯨꯃꯥꯏꯅ ꯇꯧꯔꯒ ꯆꯠꯂꯦ
ꯑꯥ
ꯁ꯭ꯀꯨꯜ ꯑꯗꯨꯃꯥꯏꯅ ꯇꯧꯔꯒ ꯃꯤ ꯁꯚꯦꯟꯇꯤ ꯐꯥꯏꯚ ꯃꯨꯛ ꯆꯠꯂꯦ ꯂꯩꯕꯕꯨꯗꯤ ꯑꯉꯥꯡ ꯆꯅꯤ ꯍꯦꯟꯅ ꯆꯅꯤ ꯑꯗꯨꯋꯥꯏꯃꯨꯛꯇꯤ ꯂꯩꯕꯅꯦꯕ
ꯑꯥ
ꯑꯗꯣ ꯍꯥꯏꯗꯤ ꯑ ꯑ ꯑꯅꯝꯕꯅ ꯑꯉꯥꯡꯖꯤꯗꯤ ꯀꯦꯖꯤꯒ ꯅꯁꯔꯤꯒꯅ ꯏꯌꯥꯝ ꯌꯥꯝꯃꯦꯕ ꯑꯩꯈꯣꯏ ꯁ꯭ꯀꯨꯜꯒꯤ ꯑꯣꯏꯅ
ꯎꯝ ꯎꯝ ꯍꯣꯏꯅꯦ ꯑꯉꯥꯡ ꯃꯆꯥꯗꯨꯗꯤ ꯊꯥꯗꯣꯔꯛꯑꯝꯃꯔꯣꯏꯅꯦ ꯑꯉꯥꯡ ꯑꯣꯏꯕꯅꯤꯅ ꯀꯩꯝ ꯈꯪꯗꯝꯅ ꯃꯣꯏꯗꯤ
ꯑꯗꯨꯅ ꯑ ꯅꯁ꯭ꯔꯤꯒ ꯀꯦꯖꯤꯒꯤꯒ ꯄꯨꯂꯞ ꯑꯉꯥꯡꯖꯦ ꯌꯥꯡꯈꯩꯃꯨꯛ ꯍꯦꯟ ꯂꯩꯕꯅꯦ
ꯑꯥ
ꯑꯗꯣ ꯌꯥꯡꯈꯩꯃꯨꯛ ꯂꯩꯕꯖꯤꯗ ꯑꯉꯥꯡ ꯀꯨꯟꯃꯨꯛꯇꯡꯅꯦꯕ ꯁꯥꯏꯅ ꯌꯥꯎꯔꯛꯏꯖꯦ
ꯑꯣ ꯑꯗꯨꯗꯤ ꯑꯉꯥꯡꯖꯦ ꯃꯆꯥ ꯃꯆꯥꯅꯤꯅ ꯑꯉꯥꯡ ꯃꯆꯥꯁꯤꯡꯗꯤ ꯃꯣꯏ ꯄꯩꯁꯥ ꯀꯂꯦꯛꯁꯟꯁꯤꯗꯤ ꯀꯃꯥꯏꯅ ꯇꯧꯋꯤ ꯑꯉꯥꯡ ꯑꯉꯥꯡꯒ ꯑꯍꯟꯒ ꯃꯥꯟꯅꯕ꯭ꯔꯥ ꯅꯠꯇ꯭ꯔꯒ ꯆꯞ ꯃꯥꯟꯅꯅ ꯑꯗꯨꯝ ꯆꯠꯄ꯭ꯔꯥ
ꯑꯗꯨꯝ ꯆꯞ ꯃꯥꯟꯅꯅ ꯆꯠꯂꯦ ꯍꯥꯏꯗꯤ ꯇꯤꯀꯦꯠ ꯑꯣꯏꯔꯖꯨ ꯑꯆꯧꯕꯒꯤ ꯃꯆꯥꯒꯤ ꯇꯥꯗ꯭ꯔꯦꯕ ꯏꯁꯇꯨꯗꯦꯟꯒꯤ ꯑꯣꯏꯅ ꯁꯝꯅ ꯍꯥꯏꯔꯕꯗ ꯏꯁꯇꯨꯗꯦꯟꯒꯤꯅ ꯇꯤꯛꯀꯦꯠ ꯇꯦꯟ ꯔꯨꯄꯤꯁꯅꯤ ꯑꯗꯒꯤꯗꯤ ꯑ ꯑꯆꯧꯕꯒꯤꯅ ꯑꯗꯨꯅꯤ ꯂꯩꯇ꯭ꯔꯦꯕ ꯏꯁꯇꯨꯗꯦꯟꯗ ꯍꯥꯏꯔꯤ ꯏꯁꯇꯨꯗꯦꯜꯗ ꯄꯨꯂꯞ ꯆꯤꯡꯒ꯭ꯔꯦꯕ ꯑꯗꯣ ꯑꯣꯖꯥꯁꯤꯡ ꯍꯥꯏꯔ ꯑꯣꯖꯥꯁꯤꯡ ꯑꯗꯨꯃꯥꯏꯅ ꯆꯤꯡꯒ꯭ꯔꯃꯤꯅ ꯑꯗꯨꯝ ꯑꯩꯈꯣꯏꯅ ꯄꯩꯁꯥꯁꯦ ꯑꯗꯨꯝ ꯆꯞ ꯃꯥꯅꯅ ꯑꯗꯨꯝ ꯈꯥꯏꯔꯦ
ꯑꯣ ꯀꯌꯥ ꯀꯌꯥꯃꯨꯛꯀꯗꯤ ꯀꯂꯦꯛꯁꯟ ꯇꯧꯈꯠꯂꯤ ꯑꯗꯨꯗꯤ
ꯎꯝ ꯄꯩꯁꯥꯖꯦ ꯍꯥꯏꯗꯤ ꯆꯠ ꯃꯣꯏꯅ ꯆꯠꯇꯣꯏꯁꯤ ꯕꯔꯥꯒ ꯇꯤꯛꯀꯦꯠ ꯀꯩꯀꯥ ꯒ ꯑꯗꯩꯗꯤ ꯆꯥꯅꯕ ꯊꯛꯅꯕꯒ ꯄꯨꯂꯞ ꯌꯥꯎꯔꯒ ꯐꯥꯏꯚ ꯍꯟꯗ꯭ꯔꯦꯟꯠ ꯐꯥꯏꯚ ꯍꯟꯗ꯭ꯔꯦꯟꯠꯃꯨꯛ ꯈꯥꯏꯔꯦ
ꯑꯣ ꯌꯥꯏ ꯌꯥꯏ ꯑꯗꯨꯗꯤ ꯑꯗꯨꯗꯤ ꯂꯝ ꯀꯌꯥꯃꯨꯛꯇꯤ ꯄꯨꯟꯅ ꯆꯠꯂꯤ ꯄꯨꯡ ꯀꯌꯥ ꯁꯤꯗꯒꯤꯒ ꯏꯁꯇꯥꯔꯠ ꯇꯧꯋꯤ ꯅꯣꯏ ꯁ꯭ꯀꯨꯜꯗꯒꯤꯗꯤ
ꯎꯝ ꯄꯨꯡꯖꯦ ꯑꯈꯣꯏꯗꯤ ꯁ꯭ꯀꯨꯜ ꯌꯧꯔꯛꯄꯖꯦ ꯄꯨꯡ ꯑ ꯇꯔꯦꯠꯇꯒꯤ ꯏꯁꯇꯥꯔꯠ ꯕꯁꯖꯦ ꯏꯁꯇꯥꯔꯠ ꯇꯧꯖꯦꯅ ꯑꯗꯨꯃꯥꯏ ꯍꯥꯏꯅꯕꯅꯦ ꯑꯗꯨ ꯑꯣꯏꯔꯖꯨ ꯍꯥꯏꯅꯕꯩ ꯋꯥꯅꯤꯗ ꯍꯥꯏꯗꯤ ꯑꯃꯃꯨꯛ ꯉꯥꯏꯊꯣꯛ ꯉꯥꯏꯁꯤꯟ ꯇꯧꯔꯤꯉꯩꯗ ꯄꯨꯡ ꯅꯤꯄꯥꯥꯟ ꯃꯈꯥꯏꯗꯩ ꯏꯁꯇꯥꯔꯠ ꯇꯧꯕꯗꯨꯅ ꯍꯣꯏ ꯄꯨꯡ ꯅꯤꯄꯥꯟ ꯃꯈꯥꯏꯗꯩ ꯏꯁꯇꯥꯔꯠ ꯇꯧꯔꯦ ꯑꯗꯒꯤ ꯌꯨꯝꯗ ꯍꯜꯂꯛꯄꯗꯗꯤ ꯑꯗꯨꯝ ꯅꯨꯃꯤꯗꯥꯡꯒꯤ ꯄꯨꯡ ꯅꯤꯄꯥꯟꯃꯨꯛ ꯑꯗꯨꯃꯥꯏ ꯁꯨꯝ ꯇꯥꯔꯦ ꯑꯗꯨꯅ ꯂꯝꯖꯦ ꯃꯔꯤ ꯍꯣꯏ ꯂꯝꯖꯦ ꯃꯔꯤ ꯆꯠꯂꯛꯄꯅꯤꯅ ꯍꯥꯏꯕ ꯋꯥꯅꯤ ꯐꯠ ꯐꯠ ꯌꯦꯡꯉꯒ ꯍꯦꯛ ꯍꯜꯂꯛꯄꯖꯨ ꯌꯥꯗꯦꯗꯣ ꯑꯉꯥꯡꯖꯤꯡ ꯌꯥꯎꯔꯤꯝꯅꯤꯅ ꯃꯣꯏꯅ ꯌꯦꯡꯕ ꯄꯦꯟꯖꯗ꯭ꯔꯤꯕꯧ ꯑꯗꯨꯝ ꯌꯦꯡꯍꯜꯂꯦꯕ ꯑꯩꯈꯣꯏꯗꯤ
ꯖꯨꯗꯣ ꯑꯁ ꯉꯍꯥꯟꯋꯥꯏ ꯑꯩꯈꯣꯏꯅ ꯊꯥꯏꯅ ꯑꯈꯣꯏ ꯄꯤꯛꯏ ꯀꯥꯟꯗ ꯆꯠꯂꯛꯄꯗꯗꯤ ꯑꯗꯨꯝ ꯁꯥ ꯀꯩꯀꯥꯗꯤ ꯌꯥꯝ ꯃꯔꯥꯡ ꯀꯥꯏꯅ ꯂꯩꯍꯧꯕꯅꯦ ꯑꯗꯣ ꯍꯧꯖꯤꯛꯅ ꯑꯃꯨꯛ ꯍꯦꯟꯅ ꯂꯩꯔꯝꯒꯗ꯭ꯔꯅ ꯈꯟꯕꯅꯦ ꯑꯗꯣ ꯀꯃꯥꯏ ꯀꯃꯥꯏ ꯇꯧꯍꯧꯔꯤꯒꯦ ꯂꯩꯍꯧꯕ꯭ꯔꯣ
ꯑꯁ ꯍꯧꯖꯤꯛꯁꯦ ꯎꯝ ꯁꯥꯗꯤ ꯀꯩꯅꯣ ꯌꯥꯝꯅꯕꯨ ꯍꯥꯏꯗꯤ ꯎꯝ ꯌꯥꯝ ꯍꯟꯗꯔꯦ ꯍꯥꯏꯇꯥꯔꯦ ꯊꯥꯏꯅꯋꯥꯏꯅ ꯍꯦꯜꯂꯦꯕ ꯁꯥ ꯃꯌꯥꯝ ꯂꯩꯕꯁꯦ
ꯑ
ꯑꯗꯣ ꯊꯥꯏꯅꯋꯥꯥꯏꯗꯤ ꯎꯝ ꯁꯖꯤꯒꯥꯁꯦ ꯑꯗꯨꯝ ꯄꯥꯛ ꯄꯥꯛꯇꯛꯅꯅ ꯆꯥꯎꯔꯥꯛꯅ ꯀꯨꯟ ꯀꯨꯟꯊ꯭ꯔꯥꯃꯨꯛ ꯑꯗꯨꯃꯥꯏ ꯁꯨꯝ ꯂꯩꯕꯅꯦ ꯑꯗꯣ ꯍꯟꯗꯛꯇꯤ ꯁꯖꯤꯒꯥꯁꯤꯁꯨ ꯇꯔꯥꯗꯩ ꯍꯦꯟꯅ ꯎꯔꯛꯇ꯭ꯔꯦ ꯑꯗꯩ ꯑꯈꯣꯏꯅ ꯆꯠꯂꯤꯕꯗꯨ ꯅꯨꯃꯤꯠ ꯆꯞ ꯌꯨꯡꯉꯦꯕ ꯍꯥꯏꯗꯤ ꯃꯐꯝꯗꯣ ꯌꯧꯕꯗꯗꯤ ꯅꯨꯡꯁꯥ ꯁꯥꯕꯩ ꯃꯣꯏꯅ ꯊꯣꯛꯂꯛꯇ꯭ꯔꯤꯔꯥ ꯅꯠꯇ꯭ꯔꯒ ꯑꯩꯈꯣꯏꯅ ꯎꯗꯕꯩꯔꯗꯤ ꯈꯪꯗ꯭ꯔꯦ
ꯑꯥ
ꯑꯗꯣ ꯑꯩꯈꯣꯏꯅ ꯌꯦꯡꯕ ꯀꯥꯟꯗꯗꯤ ꯑꯩꯅ ꯍꯥꯟ ꯑꯩꯈꯣꯏꯅ ꯍꯥꯟꯅ ꯄꯤꯛꯏꯉꯩꯗ ꯑꯗꯨꯃꯥꯏꯅ ꯂꯝ ꯀꯣꯏꯕ ꯆꯠꯂꯛꯄꯗ ꯁꯥ ꯃꯌꯥꯝ ꯂꯩꯕ ꯑꯗꯨꯃꯥꯏꯅꯗꯤ ꯂꯩꯔꯝꯗ꯭ꯔꯦ ꯑꯗꯨ ꯐꯖꯅꯗꯤ ꯁꯦꯝꯒꯠꯂꯝꯃꯦ ꯃꯐꯝꯒꯁꯨ ꯌꯥꯝ ꯐꯖꯩ ꯆꯍꯔꯦ
ꯑꯁ ꯑꯩꯁꯨ ꯑꯝꯇꯪ ꯆꯠꯁꯤꯔꯅ ꯈꯔꯗꯅ ꯆꯠꯅꯤꯡꯉꯤꯅꯦ ꯑꯗꯨꯗꯤ ꯀꯨꯏꯔꯦ ꯆꯠꯇꯕ
ꯎꯝ
ꯀꯩꯅꯣꯗꯨꯣ ꯆꯪꯉꯛꯇ꯭ꯔꯣ ꯑꯁ ꯑꯉꯥꯡ ꯌꯥꯝ ꯄꯥꯝꯕ ꯋꯥꯇꯔ ꯑꯦꯃꯨꯁꯃꯦꯟ ꯄꯥꯔꯛ ꯑꯅ ꯑꯃ ꯂꯩ ꯑꯗꯣ ꯑꯗꯨꯗ ꯆꯪꯉꯛꯇ꯭ꯔꯣ꯫
ꯑꯣ ꯑꯗꯨꯗꯤ ꯆꯪꯉꯛꯇ꯭ꯔꯦ ꯀꯩꯒꯤꯅꯣ ꯍꯥꯏꯀꯥꯟꯗꯗꯤ ꯑꯩꯈꯣꯏꯅ ꯏꯁꯀꯥꯔꯁꯟ ꯆꯠꯂꯤꯖꯦ ꯑꯉꯥꯡꯒꯤ ꯑꯄꯥꯝ ꯑꯄꯥꯝꯕ ꯂꯝꯗꯣ ꯑꯣꯏꯅ ꯍꯪꯉꯦꯕꯀꯣ ꯑꯗꯨꯗ ꯃꯣꯏꯅ ꯑꯩꯈꯣꯏꯅ ꯑꯗꯨ ꯆꯠꯁꯤꯔ ꯃꯣꯏꯔꯥꯡꯒ ꯀꯔꯝꯕꯅꯣ ꯄꯥꯝꯒꯦ ꯆꯨꯁ ꯇꯧ ꯍꯥꯏꯕꯗ ꯃꯣꯏꯅ ꯃꯣꯏꯔꯥꯡ ꯑꯣꯏꯅ ꯈꯜꯂꯛꯄꯗꯨꯗ ꯃꯣꯏꯔꯥꯡꯗ ꯑꯣꯏꯅ ꯑꯗꯨꯝ ꯆꯠꯂꯦ
ꯑꯣ ꯃꯣꯏꯔꯥꯡ ꯍꯥꯏꯁꯤ ꯂꯣꯛꯇꯥꯛꯇ ꯅꯠꯇ꯭ꯔꯣ꯫
ꯑ ꯔꯣꯜ ꯂꯥꯛꯇꯔ
ꯑꯗꯨꯗꯤ ꯂꯣꯛꯇꯥꯛ ꯈꯛꯇꯗ ꯆꯪꯕ꯭ꯔꯥ ꯅꯠꯇ꯭ꯔꯥ ꯀꯩꯕꯨꯜ ꯂꯝꯖꯥꯎꯔꯁꯨ ꯆꯪꯕ꯭ꯔꯥ
ꯀꯩꯕꯨꯜ ꯂꯝꯖꯥꯎꯗꯤ ꯆꯪꯉꯔꯛꯇ꯭ꯔꯦ ꯂꯣꯛꯇꯥꯛꯅꯦ ꯂꯣꯛꯇꯥꯛꯇꯨꯁꯨ ꯆꯪꯉꯦ ꯑꯗꯨꯗꯨꯒ ꯁꯦꯟꯗ꯭ꯔꯥ ꯃꯊꯣꯛꯇ ꯀꯥꯈꯠꯍꯜꯂꯒ ꯍꯥꯏꯗꯤ ꯑꯁꯦꯡꯕ ꯅꯨꯡꯁꯤꯠ ꯑꯉꯥꯡꯁꯦ ꯐꯪꯅꯅꯅꯨꯡꯉꯥꯏ ꯍꯛꯆꯤ ꯂꯥꯡꯒ ꯑꯗꯨꯃꯥꯏꯅ ꯑꯣꯏꯅ ꯂꯩꯍꯜꯂꯦ
ꯑꯣ ꯑꯣ ꯀꯩꯅꯣꯗꯨꯁꯨ ꯀꯩꯕꯨꯜ ꯂꯝꯖꯥꯎꯇꯁꯨ ꯑꯗꯨꯝ ꯆꯪꯕ ꯌꯥꯕꯅꯦ ꯍꯥꯏꯗꯤ ꯑꯗꯨꯗ ꯆꯪꯉꯒꯅꯁꯨꯗꯤ ꯆꯪꯉꯛ ꯍꯦꯅꯣ ꯎꯕ ꯐꯪꯕꯅꯦꯕ ꯀꯪꯂꯥꯗꯗꯤ ꯆꯪꯉꯛꯄ꯭ꯔꯣ
ꯀꯪꯂꯥꯗꯗꯤ ꯆꯪꯉꯛꯇ꯭ꯔꯦ ꯀꯩꯒꯤꯅꯣ ꯍꯥꯏ ꯀꯥꯟꯗꯗꯤ ꯀꯪꯂꯥꯗꯤ ꯃꯥꯒꯤ ꯃꯐꯝꯁ ꯌꯥꯝ ꯆꯥꯎꯋꯤꯗꯅ
ꯑꯥ
ꯑꯗꯨꯒꯨꯝꯅ ꯑꯉꯥꯡ ꯃꯆꯥ ꯃꯆꯥ ꯉꯥ ꯑꯣꯏꯕꯅꯤꯅ ꯃꯣꯏꯗꯤ ꯄꯪꯆꯦꯟ ꯄꯪꯆꯦꯟ ꯆꯦꯟꯊꯣꯛꯀꯈꯤꯕ ꯍꯥꯏꯕ ꯃꯇꯝ ꯑꯗꯨꯗꯣ ꯑꯗꯨꯗꯨꯅ ꯂꯝꯗꯣ ꯆꯥꯎꯕꯅꯤꯅ ꯍꯥꯏꯗꯤ ꯍꯧꯖꯤꯛ ꯃꯇꯝꯁꯤꯗꯤ ꯑꯇꯩ ꯁ꯭ꯀꯨꯜꯒꯤꯁꯨ ꯑꯦꯛꯁꯀꯔꯁꯟ ꯆꯠꯅꯕ ꯃꯇꯝꯗ ꯁ꯭ꯀꯨꯜ ꯗ꯭ꯔꯦꯁ ꯑꯃ ꯇ꯭ꯔꯖꯁꯨ ꯂꯣꯒꯣ ꯃꯥꯟꯅꯗ꯭ꯔꯁꯨ ꯗ꯭ꯔꯦꯁ ꯀꯂꯔ ꯃꯥꯟꯅꯕ ꯈꯣꯠꯄ ꯃꯌꯥꯝ ꯊꯣꯛꯂꯛꯑꯦ ꯑꯗꯣ ꯑꯗꯨꯗꯨꯅ ꯀꯩꯒꯨꯝꯕ ꯑꯉꯥꯡꯗꯣ ꯃꯥꯡꯅ ꯈꯣꯠꯅ ꯍꯦꯟꯖꯟꯅ ꯈꯣꯠꯅ ꯇꯧꯕꯈꯤꯅꯦꯅ ꯑꯗꯨꯃꯥꯏꯅ ꯌꯥꯝ ꯆꯥꯎ ꯆꯥꯎꯕ ꯖꯒꯥꯗꯤ ꯆꯪꯗ꯭ꯔꯦ ꯀꯪꯂꯥꯒꯨꯝꯕꯗꯤ
ꯑꯣ ꯑꯗꯨ ꯏꯁꯇꯦꯠ ꯃ꯭ꯌꯨꯖꯌꯝꯗꯨꯗꯤ ꯆꯪꯕ꯭ꯔꯥ
ꯎꯝ ꯏꯁꯇꯦꯠ ꯃ꯭ꯌꯨꯖꯌꯝꯗꯤ ꯆꯪꯉꯦ ꯑꯁ ꯏꯁꯇꯦꯠ ꯃ꯭ꯌꯨꯖꯌꯝꯗꯨꯁꯨ ꯑꯩꯈꯣꯏꯅ ꯆꯪꯕ ꯍꯧꯕ ꯀꯥꯟꯗꯨꯗ ꯁ꯭ꯀꯨꯜ ꯑꯅꯤ ꯑꯍꯨꯝꯗꯨ ꯍꯥꯟꯅ ꯊꯣꯝ ꯆꯜꯂꯛꯑꯦ ꯃꯣꯏꯁꯨ ꯆꯪꯕꯒꯤ
ꯑꯥ
ꯍꯦꯛꯇꯅꯦ ꯑꯉꯥꯡ ꯃꯣꯏꯒꯤꯗꯣ ꯑꯉꯥꯡ ꯃꯆꯥ ꯃꯆꯥ ꯉꯍꯥ ꯑꯣꯏꯕꯅꯤꯅꯅꯦ ꯑꯉꯥꯡꯁꯦ ꯗ꯭ꯔꯦꯁꯀꯁꯨ ꯃꯥꯟꯅꯕ ꯌꯥꯎꯁꯜꯂꯛꯏꯗꯣ ꯑꯗꯨꯅꯅꯦ ꯑꯁ ꯉꯥꯏꯍꯥꯛꯇꯪꯗꯤꯅꯦ ꯀꯣꯛꯀꯁꯦ ꯉꯥꯎꯁꯦ ꯆꯝ
ꯍꯣꯏꯅꯦ ꯑꯗꯨꯕꯨꯗꯤ ꯁꯨꯝꯅꯦ ꯑꯉꯥꯡ ꯑꯉꯥꯡ ꯉꯥꯛꯇꯅꯤꯅ ꯆꯠꯅꯈꯤꯕꯗ
ꯕꯨꯔꯤ ꯈꯪꯖꯄꯣꯅꯤ ꯇꯤꯕꯨ ꯗ꯭ꯔꯦꯁ ꯃꯥꯅꯦ ꯀꯅ ꯀꯅ ꯇꯤꯗ
ꯑꯥ
ꯑꯗꯨꯃ ꯀꯦ ꯑꯗꯨ ꯋꯥ ꯆꯟꯅꯥꯛ꯭ꯔꯦ
ꯍꯣꯏ ꯑꯗꯨꯗ ꯑꯩꯩꯅ ꯂꯣꯛꯇꯥꯛꯇ ꯆꯠꯄꯗꯣ ꯂꯣꯛꯇꯥꯛ ꯆꯠꯄ ꯀꯥ ꯀꯩꯅꯣ ꯁꯥꯠꯍꯧꯗ꯭ꯔꯣ ꯊꯝꯕꯥꯜ ꯊꯧꯔꯣ ꯊꯠꯍꯗ꯭ꯔꯣ
ꯁꯥꯠꯍꯧꯋꯤ ꯌꯥꯝꯅ
ꯑꯗꯣ ꯍꯤ ꯇꯣꯡꯉꯒ ꯌꯦꯡꯉꯛꯇꯕ꯭ꯔꯣ
ꯑꯥ ꯀꯔꯤꯔꯤꯕ
ꯍꯤ ꯇꯣꯡꯉꯒ ꯌꯦꯡꯉꯛꯇꯕ꯭ꯔꯣ ꯍ ꯇꯣꯡꯉꯒ ꯁꯨꯝ ꯃꯤ ꯊꯝꯕꯥꯜ ꯍꯦꯛꯄ ꯊꯔꯣ ꯍꯦꯛꯄ ꯇꯧꯅꯕ ꯃꯌꯥꯝ ꯇꯧꯅꯕꯅꯦꯕ
ꯎꯝ ꯇꯣꯡꯉꯛꯑꯦ ꯊꯝꯕꯥꯜ ꯊꯝꯕꯥꯜ ꯑꯗꯨꯗꯗꯤ ꯈꯦꯝꯝꯖꯣꯡ ꯑꯗꯩꯗꯤ ꯊꯝꯁꯦꯒ ꯍꯦꯛꯂꯤꯑ ꯑꯩꯁꯨ ꯑꯩꯈꯣꯏ ꯑꯣꯖꯥꯁꯤꯡꯍꯤꯤ ꯇꯣꯡꯁꯦꯅ ꯇꯣꯡꯕꯗ
ꯑꯗꯨ ꯌꯥꯝ ꯅꯨꯡꯉꯥꯏꯕꯅꯤꯅꯦ
ꯑꯁ ꯅꯨꯡꯉꯥꯏ ꯍꯥꯏꯗꯤ ꯋꯥꯈꯜꯗ ꯂꯩꯔꯝꯕ ꯀꯩ ꯍꯥꯏꯇꯥꯔꯦ ꯋꯥꯈꯟꯒꯁꯦ ꯌꯥꯡ ꯌꯥꯡꯊꯣꯛꯑꯦ ꯁꯦꯟꯗ꯭ꯔꯥ ꯃꯊꯛꯇꯨꯗ ꯑꯁꯦꯡꯕ ꯅꯨꯡ ꯁꯤꯛꯀ ꯐꯪꯕꯗꯨꯗ
ꯍꯣꯏ
ꯑꯗꯒꯤꯗꯤ ꯍꯟꯗꯛ ꯅ ꯑ ꯍꯟꯗꯛ ꯅꯧꯅ ꯁꯦꯝꯒꯠꯄ ꯒꯥꯔꯗꯅ ꯑꯃꯁꯨ ꯆꯪꯉꯦ ꯑꯗꯨꯗ ꯈꯪꯉꯦ ꯖꯣꯏꯁꯅꯥꯅ ꯔꯔꯤꯖꯣꯠ ꯑꯅ ꯑꯃ ꯂꯩꯕꯗꯣ
ꯀꯩ ꯀꯩ ꯂꯝꯗꯣꯏꯗꯣꯏꯅꯣꯗꯣ
ꯁꯤꯁꯦ ꯅꯝꯕꯣꯜꯗꯅꯦꯕꯀꯣ ꯍꯥꯏꯗꯤ ꯑꯩꯈꯣꯏ ꯁꯤ ꯀꯥꯏꯅꯔꯗꯤ ꯑꯗꯨꯝ ꯌꯥꯝ ꯂꯥꯞꯄꯁꯨ ꯑꯣꯏꯗ꯭ꯔꯦꯗꯅ
ꯑꯣ ꯑꯣ
ꯑꯁ ꯃꯥꯒꯤ ꯈꯨꯐꯖꯁꯤꯗꯤ ꯂꯣꯏꯔꯦ ꯑꯗꯨꯗ ꯆꯪꯕꯗ ꯑꯉꯥꯡ ꯃꯌꯥꯝꯁꯤꯡꯁꯤꯅ ꯍꯔꯥꯎꯕꯁꯤꯗꯤ
ꯑꯗꯨ ꯀꯔꯤꯅ ꯅꯅ ꯂꯩꯒꯦ ꯂꯩ ꯑꯣꯏꯅ ꯁꯥꯠꯄ꯭ꯔꯥ
ꯃꯣꯏꯒꯤꯁꯦ ꯍꯥꯏꯗꯤ ꯎ ꯍꯦꯛ ꯒꯦꯠꯁꯦ ꯍꯦꯛ ꯆꯪꯉꯛꯄꯒ ꯌꯥꯝꯅ ꯐꯖꯕ ꯀꯩ ꯍꯥꯏꯇꯥꯔꯦ ꯗꯤꯖꯥꯏꯅ ꯌꯣꯝꯃꯒ ꯁꯥꯏꯞꯀꯣ ꯃꯣꯏꯒꯤꯁꯦ
ꯎꯝ
ꯑꯗꯨꯗꯨꯒ ꯃꯅꯨꯡꯗ ꯍꯦꯛ ꯆꯪꯁꯤꯟꯕ ꯀꯥꯟꯗ ꯑꯩꯈꯣꯏ ꯊꯥꯏꯅꯩ ꯀꯩ ꯀꯩ ꯍꯥꯏꯇꯥꯔꯦ ꯐꯤ ꯁꯥꯕꯤ ꯀꯩꯀꯥꯀ ꯂꯝꯥꯡ ꯆꯥꯛ ꯆꯥꯕ ꯈꯣꯠꯄ ꯕꯨꯣꯇꯤ ꯁꯥ ꯁꯥ ꯐꯖꯅ ꯅꯥꯟꯅ ꯊꯝꯃꯦ
ꯍꯣꯏ
ꯑꯗ ꯇꯒ ꯑꯃꯨ ꯄꯨꯈ꯭ꯔꯤꯗꯧꯅ ꯑꯆꯧꯕ ꯑꯄꯥꯛꯄ ꯑꯃ ꯂꯩꯌꯦ ꯑꯗꯨꯗꯅ ꯃꯈꯟ ꯃꯈꯟꯒꯤ ꯉꯥ ꯃ ꯆꯨꯝꯕꯁꯨ ꯉꯥꯛꯀꯁꯨ ꯃꯌꯥꯝ ꯂꯩꯍꯧꯋꯦ
ꯑꯣ ꯑꯣ ꯑꯣ
ꯑꯗꯨꯗꯨꯅꯤꯁꯦ ꯑꯉꯥꯡꯈꯩꯅ ꯍꯔꯥꯎꯕꯗꯣ ꯂꯣꯏꯔꯤꯁꯦ ꯀꯕꯣꯛ ꯅꯨꯡꯕꯣꯛꯀ ꯆꯥꯏ ꯍꯥꯏꯔꯝꯃꯣꯏꯅꯦ ꯆꯥꯕꯒꯤ ꯆꯣꯡꯈꯠꯂꯛꯄꯁꯦ
ꯑꯗꯣ ꯑꯉꯥꯡ ꯁꯥꯟꯅꯅꯤꯡꯉꯥꯏꯒꯤ ꯄꯣꯠ ꯆꯩꯒ ꯌꯥꯝ ꯂꯩꯕ꯭ꯔꯣ ꯑꯗꯨꯗ
ꯑ ꯑꯉꯥꯡ ꯁꯥꯟꯅꯅꯤꯡꯉꯥꯏꯒꯤ ꯍꯥꯏꯁꯦ ꯎꯝ ꯂꯩꯇꯗꯤ ꯂꯩꯇ꯭ꯔꯦ ꯑꯗꯨꯗꯗꯤ ꯍꯥꯏꯗꯤ ꯑ ꯖꯨꯂꯤ ꯂꯥꯒꯨꯝꯕ ꯁꯤꯒꯨꯝꯕ ꯑꯃꯈꯛꯇꯤ ꯂꯩꯍꯧꯋꯦ ꯑꯃꯈꯛ ꯍꯥꯏꯕ ꯃꯥꯅꯤ ꯀꯩꯁꯨꯝ ꯇꯣꯡꯉꯒ ꯁꯥꯟꯅꯐꯝ ꯖꯒꯥꯗ ꯆꯥꯗꯕꯗꯣ ꯑꯗ ꯃꯦꯟ ꯑꯣꯏꯅ ꯌꯦꯡꯗꯣꯏꯁꯦ ꯚ꯭ꯌꯨꯅꯦꯕ ꯑꯩꯈꯣꯏ ꯀꯩ ꯍꯥꯏꯇꯥꯔꯦ ꯌꯨꯝ ꯃꯆꯥ ꯃꯆꯥꯒ ꯁꯥꯔꯒ ꯑꯗꯒꯤꯗꯤ ꯂꯩꯒꯥꯁꯦ ꯑꯗꯨꯝ ꯃꯈꯜ ꯁꯨꯔ ꯁꯥꯠꯂꯒ
ꯂꯩꯗꯣ ꯑꯗꯨꯝ ꯑꯁꯦꯡꯕ ꯅꯦꯆꯔꯦꯜꯒꯤ ꯅꯠꯇ꯭ꯔꯣ ꯍꯥꯏꯗꯤ ꯑꯥꯔꯇꯤꯐꯤꯁꯦꯜꯗꯣ ꯅꯠꯇꯕ ꯅꯠꯇ꯭ꯔꯣ
ꯎꯝ ꯃꯥꯅꯦ ꯃꯥꯅꯦ ꯅꯦꯆꯔꯦꯜꯒꯤ ꯂꯩꯗꯨꯅꯦ
ꯎꯝ
ꯑꯗꯨꯅꯗꯤ ꯌꯦꯡꯕꯗꯗꯤ ꯀꯌꯥꯗꯤ ꯐꯖꯈ꯭ꯔꯦ
ꯀꯌꯥꯃꯨꯛꯀ ꯊꯥꯏ ꯃꯣꯏ ꯂꯩꯗꯣ ꯑꯗꯨꯝ ꯆꯥꯎꯕ꯭ꯔꯥ ꯃꯐꯝꯗꯣ
ꯎꯝ ꯆꯥꯎꯋꯦ ꯍꯥꯏꯗꯤ ꯂꯩꯒꯤ ꯇꯣꯉꯥꯟꯅ ꯁꯥꯏꯠ ꯑꯃ ꯑꯗꯨꯃꯥꯏꯅ ꯃꯣꯏ ꯀꯪꯂꯒꯝꯂꯥꯗ ꯍꯥꯞ ꯍꯥꯞꯒ ꯊꯥꯎꯋꯦ ꯂꯩꯁꯦ ꯃꯈꯟꯁꯨ ꯌꯥꯝꯐ ꯍꯥꯏꯗꯤ ꯃꯥꯟꯅꯕ ꯊꯝꯖꯤꯟꯗꯕ ꯃꯈꯟ ꯃꯈꯟ ꯃꯈꯟ ꯁꯨꯃꯥꯏꯅ ꯂꯩ ꯃꯈꯟꯁꯦ ꯌꯥꯡꯈꯩ ꯑꯃꯨꯛ ꯑꯣꯏꯔꯒꯅꯤ ꯃꯣꯏꯗ ꯊꯥꯍꯧꯕꯗꯣ
ꯎꯝ ꯑꯗꯨꯝ ꯐꯖꯕꯅꯤꯅꯦ ꯀꯩꯅꯣꯗꯁꯨ ꯁꯥꯠꯄꯅꯦ ꯑꯗꯨꯗꯣ ꯌꯥꯝꯅ ꯃꯦꯂꯦꯅꯤꯌꯝ ꯒꯥꯔꯗꯦꯟ ꯑꯗꯣ ꯅꯥꯀꯟꯗꯨꯁꯨ ꯂꯩ ꯑꯗꯨꯝꯕꯗꯣ ꯌꯥꯝ ꯁꯥꯠꯄꯅꯦ
ꯑꯣ ꯑꯣ ꯑꯗꯒꯤꯗꯤ ꯀꯩ ꯍꯥꯏꯇꯥꯔꯦ ꯑꯗꯨꯛꯒꯤ ꯃꯇꯤꯛ ꯑꯩꯈꯣꯏꯅ ꯀꯩꯒꯨꯝꯕ ꯍꯣꯇꯦꯜ ꯃꯄꯥꯟꯗꯩ ꯄꯨꯁꯤꯜꯂꯛꯇ꯭ꯔꯁꯨ ꯃꯣꯏ ꯃꯅꯨꯡꯗ ꯆꯥꯕ ꯈꯣꯠꯄꯒꯤ ꯑꯗꯨꯃꯥꯏꯅ ꯃꯣꯏꯁꯨ ꯐꯦꯁꯤꯂꯤꯇꯤꯁꯨ ꯄꯤꯌꯦ ꯃꯣꯏꯒꯤꯁꯦ
ꯍꯣꯏ ꯑꯗꯨꯝ ꯆꯥꯕ ꯈꯣꯠꯄ ꯑꯗꯨꯝ ꯌꯥꯏ
ꯑꯥ
ꯑꯁ ꯅꯨꯡꯉꯥꯏꯅꯤꯅꯦ ꯑꯗꯨꯗꯤ
ꯅꯨꯡꯉꯥꯏꯌꯦ ꯅꯪꯁꯨ ꯊꯕꯛ ꯀꯣꯝꯕ ꯀꯥꯟꯗ ꯍꯥꯏꯕꯗꯤ ꯃꯥꯏꯟ ꯔꯤꯐ꯭ꯔꯦꯁ ꯑꯣꯏꯅꯕ ꯀꯣꯏꯊꯣꯛꯑꯁꯨ ꯌꯥꯝ ꯐꯖꯕꯅꯦ
ꯍꯣꯏ ꯑꯗꯨꯃꯥꯏꯅ ꯆꯠꯄꯁꯦ ꯃꯤꯁꯦ ꯑꯃꯅꯤ ꯈꯛ ꯆꯠꯁꯦ ꯅꯨꯡꯉꯥꯏꯇꯕ ꯍꯥꯏꯗꯤ ꯒ꯭ꯔꯨꯞ